ꯍꯜꯂꯣ ꯏꯆꯦ ꯍꯥꯎ ꯃꯩꯅꯦꯅ ꯅꯨꯡꯉꯥꯏꯇꯦꯕ ꯌꯥꯝꯅ
ꯃꯩ ꯅꯨꯡꯉꯥꯏꯇꯦ ꯀꯩꯗꯩꯅꯣ ꯈꯪꯗꯦꯅꯦ ꯇꯧꯔꯤ
ꯉꯁꯤ ꯍꯥꯏꯗꯤ ꯅꯠꯇ꯭ꯔꯗꯤ ꯉꯁꯥꯏ ꯑꯌꯨꯛꯇꯁꯨ ꯇꯧꯔꯣ ꯅꯠꯇꯔ
ꯎꯝ
ꯃꯇꯦꯛ ꯃꯇꯦꯛ ꯇꯧꯔ ꯂꯩꯔꯦ
ꯁꯤ ꯅꯣꯡꯉꯥꯟꯕꯗꯒꯤ ꯑꯗꯨꯝ ꯃꯩꯁꯦ ꯈꯔ ꯅꯨꯡꯉꯥꯏꯕ ꯋꯥꯠꯂꯦ
ꯉꯁꯤ ꯅꯨꯡꯉꯥꯏꯇꯦ ꯀꯩꯗꯧꯔꯕꯅꯣ ꯈꯪꯗꯦ ꯍꯧꯖꯤꯛꯁꯨ
ꯎꯝ ꯐꯨꯠ ꯐꯥꯠ ꯌꯥꯝ ꯁꯥꯟꯅꯩꯌꯦꯕ
ꯁꯥꯟꯅꯩ
ꯈꯪꯗꯦ ꯃꯅꯤꯄꯨꯔꯒꯤ ꯃꯩꯁꯤꯗꯤ ꯚꯤ ꯑꯥꯏ ꯄꯤ ꯂꯥꯏꯟꯅꯤ ꯍꯥꯏꯗꯨꯉꯥꯏ
ꯏ ꯄꯤꯅꯦꯅ ꯁꯥꯊꯤꯈ꯭ꯔꯦ
ꯄꯩꯁꯥ ꯊꯤꯈꯔꯦ ꯀꯔꯤ ꯕꯤꯌꯥꯏꯕꯤꯤꯅꯣ ꯈꯪꯗ꯭ꯔꯦ
ꯍ
ꯅꯣꯏꯆ ꯑꯩꯁꯨ ꯐꯣꯟ ꯑꯗꯨꯝ ꯌꯦꯡꯗ꯭ꯔꯤꯗ ꯐꯣꯟ ꯇꯧꯔꯛꯑꯝꯕ ꯃꯥꯒꯤꯗꯤ ꯊꯥꯔꯇꯤꯗꯨ ꯁꯨꯗꯣꯣꯔꯦ ꯍꯥꯏ
ꯑꯩꯈꯣꯏꯁꯤꯦꯗ
ꯎꯝ ꯑꯃꯇ ꯉꯥꯏꯔꯦ ꯑꯩꯒꯤ ꯑꯩ ꯃꯉꯣꯟꯗ ꯑꯩꯅ ꯋꯥ ꯉꯥꯡꯒꯗꯕ ꯃꯇꯝꯗꯣ ꯉꯥꯡꯉꯗꯤ ꯁꯨꯔꯦ ꯍꯥꯏ
ꯑꯩꯒꯤ ꯃꯤ ꯇꯔꯥꯒ ꯅꯤꯊꯣꯏꯐꯨꯗꯉꯥꯏ
ꯎꯝ
ꯗꯣꯕꯔꯁ ꯃꯗꯨ
ꯈꯪꯗꯦꯌꯦ ꯑꯗꯨꯗꯤ ꯊꯣꯛꯂꯛꯄ꯭ꯔꯥ ꯊꯣꯛꯂꯛꯇꯕ꯭ꯔꯥ ꯌꯥꯝ ꯌꯦꯡꯅꯤꯡꯉꯤꯦ ꯕ ꯕꯤꯠ ꯌꯥꯎꯔꯔꯦ ꯀꯨꯟꯗ ꯂꯣꯏꯁꯟꯈ꯭ꯔꯗꯤ ꯀꯨꯟꯗꯒꯥꯡ ꯀꯨꯟ ꯉꯥꯡꯗꯨꯕꯩꯗ ꯑꯅꯤ ꯑꯅꯤꯈꯛꯇ ꯉꯥꯏ ꯑꯣꯟꯂꯤ ꯇꯨ ꯂꯦꯐ ꯈꯛꯇ ꯉꯥꯏꯔꯨꯔꯦ
ꯎꯝ
ꯃꯣꯏꯒꯤꯁꯦ ꯃꯣꯏꯅ ꯍꯦꯛ ꯍꯥꯏꯔꯄ ꯁꯠ ꯆꯠ ꯁꯠ ꯆꯠ ꯇꯧꯍꯧꯕꯁꯦ ꯁꯤꯅ ꯍꯥꯏꯗꯤ ꯑꯣꯄꯣꯔꯆꯨꯅꯤꯇꯤ ꯍꯥꯟꯕꯅ ꯍꯦꯟꯅ ꯐꯪꯕꯗꯣ
ꯐꯪꯕꯗꯣ
ꯑꯗꯨ ꯇꯧꯋꯦꯕ ꯀꯔꯤꯌ
ꯎꯝ ꯏꯆꯦꯅ ꯌꯨꯝ ꯆꯠꯅꯤꯡ ꯍꯥꯏꯕ ꯀꯩꯅꯣ ꯍꯥꯏꯗꯕ꯭ꯔꯥ ꯑꯝꯇ
ꯌꯨꯝꯗ ꯊꯥꯡꯖ ꯅꯨꯃꯤꯠꯇ ꯆꯠꯀꯦꯅꯤ ꯈꯜꯂꯝꯕꯅꯤ ꯗꯨꯕꯣ ꯑꯩꯈꯣꯏ ꯃꯥꯁꯦ ꯑꯃꯨꯛ ꯀꯔꯤꯝꯇ ꯍꯥꯏꯔꯛꯈꯤꯗ꯭ꯔꯦ ꯑꯩꯁꯦ ꯎꯁꯤꯟ ꯁꯤꯟꯗꯧꯕ ꯂꯩꯕ
ꯑꯈꯣꯏ ꯏꯆꯤꯅ ꯍꯥꯏꯕꯗꯣ ꯎꯁꯤꯟ ꯁꯤꯟꯅꯤꯅ
ꯎꯝ
ꯆꯦꯡꯒꯤꯗꯨꯁꯨ ꯍꯥꯏꯗꯒ ꯆꯠꯀꯅꯤ ꯍꯥꯏꯕ
ꯎꯝ
ꯑꯗꯩ ꯑꯩꯈꯣꯏꯆꯦꯅ ꯍꯌꯦꯡ ꯑꯃꯨꯛ ꯆꯠꯂꯅꯤ
ꯎꯝ ꯂꯣꯏ ꯃꯔꯤ ꯃꯔꯤ ꯆꯠꯅꯗꯣꯔꯦꯅꯦ ꯏꯆꯦꯕꯦ ꯍꯌꯦꯡ ꯆꯠꯂ ꯀꯩꯗꯧꯉꯩ ꯂꯥꯛꯇꯣꯏꯕ ꯏꯆꯦꯕꯦ
ꯑꯩꯁꯦ ꯈꯪꯗꯦ ꯃꯥꯏꯖꯦ ꯍꯪꯆꯤꯠ ꯂꯛꯀꯗꯔ
ꯉꯥ ꯌꯥꯝ ꯌꯥꯝꯕ꯭ꯔꯕ
ꯌꯥꯝꯗꯦꯗ ꯌꯥꯃꯗꯤ ꯌꯥꯝꯃ ꯃꯤꯗꯣ ꯂꯩꯇꯕ
ꯍꯣꯏ ꯊꯕꯛ ꯑꯝ ꯊꯣꯛꯄ ꯍꯥꯏꯁ ꯑꯗꯨꯝ ꯃꯤꯁꯦ ꯗꯔꯀꯥꯔ ꯑꯗꯨꯝ ꯑꯣꯏꯌꯦꯕ
ꯑꯣꯏ ꯋꯥꯅꯤ ꯃꯤ ꯑꯉꯥꯡ ꯁ꯭ꯀꯨꯜ ꯀꯅꯔꯤꯅꯤ ꯑꯗꯒꯤ ꯑꯩꯈꯣꯏ ꯏꯅꯥꯎꯄꯤ ꯑꯃ ꯑꯣꯖꯥ ꯑꯣꯏꯔ
ꯎꯝ
ꯑꯗꯒꯤ ꯀꯀꯥ ꯈꯣꯏꯁꯨ ꯃꯥꯏ ꯃꯥꯏ ꯊꯕꯛ ꯁꯨꯅꯩ ꯑꯗꯨꯝ ꯃꯣꯏꯁꯨ ꯌꯥ
ꯎꯝ
ꯈꯨꯄꯥꯅ ꯉꯁꯥꯏ ꯍꯥꯏꯕꯗ ꯎꯀꯥꯕꯤꯒ ꯂꯩꯔꯝꯃꯤ ꯑꯩꯁꯦ
ꯑꯣ ꯎꯀꯥꯕꯤꯗꯤ ꯅꯣꯡ ꯆꯨꯔ ꯀꯥꯏ ꯍꯥꯏꯗ
ꯑ ꯑꯗꯨ ꯅꯠꯇꯕ ꯑꯩꯈꯣꯏ ꯑꯁꯤ ꯇꯥꯏ ꯑꯗꯨ ꯅꯠꯇꯕꯤꯗ ꯍꯟꯗꯛꯀꯤ ꯏꯁꯤꯡ ꯆꯥꯎꯈꯤꯕꯗꯣ ꯃꯨꯔꯥ
ꯑ
ꯑꯩꯈꯣꯏꯒꯤ ꯄꯨꯈ꯭ꯔꯤ ꯃꯌꯥꯝ ꯂꯩꯅꯦꯕꯗꯥꯥꯏꯗꯣ
ꯑꯥ
ꯃꯤꯒꯤ ꯄꯥꯠꯇꯒꯤ ꯆꯪꯁꯤꯜꯂꯛꯄ ꯑꯣꯏꯔꯝꯗ꯭ꯔꯦ ꯑꯩꯈꯣꯏ ꯍꯦꯛ ꯊꯪꯅꯕ ꯑꯩꯈꯣꯏ ꯃꯃꯥꯡꯒꯤ ꯏꯗꯣꯝꯆꯥ ꯍꯣꯏꯒꯤ ꯐꯥꯠꯇꯣ ꯑꯗꯨ ꯎꯀꯥꯕꯤ ꯌꯣꯛꯑꯦꯕ
ꯑ ꯑꯗꯨ ꯑꯣꯏꯔꯝꯃꯅꯤ
ꯑꯗꯨ ꯑꯣꯏꯔꯝꯒꯗꯧ ꯃꯥꯂꯦ ꯑꯥ ꯑꯗꯣ ꯑꯩꯈꯣꯏꯒꯤ ꯃꯤ ꯉꯍꯥꯁꯤꯡꯅꯁꯨ ꯁ ꯏꯅꯥꯎꯁꯤꯡꯖ ꯍꯩꯗꯕ
ꯎꯝ ꯎꯝ ꯃꯣꯏ ꯀꯣꯏꯆꯠ ꯆꯠꯂ ꯁꯥꯟꯅ ꯂꯩꯔꯦ
ꯏꯁꯤꯡ ꯆꯥꯎꯕꯗ ꯇꯧꯅꯔꯤꯕ
ꯎꯝ
ꯎꯝ ꯑꯗꯨ ꯈꯪꯗꯦ ꯐꯥꯏ ꯑꯩꯈꯣꯏꯕꯥꯅꯗꯤ ꯉꯁꯥꯏꯗꯒꯤ ꯎꯀꯥꯒꯤ ꯃꯅꯨꯡꯗ ꯂꯩꯕ ꯃꯥꯜꯂꯦ ꯍꯥꯏ ꯑꯗꯣ ꯈꯪꯗꯦ ꯃꯤꯟ ꯐꯔꯥ ꯈꯪꯉꯤꯅꯦ
ꯎꯝ
ꯑꯁꯦ ꯉꯥꯇꯣꯟꯗꯣ
ꯑꯥ
ꯑꯗꯨ ꯌꯥꯝ ꯆꯥꯏ ꯀꯥꯏ ꯍꯥꯏꯅꯤ ꯃꯣꯏ ꯏꯟꯇꯖꯥ ꯃꯣꯏꯗ ꯌꯥꯝ ꯊꯥꯗꯩꯌꯦꯕ
ꯎꯝ
ꯃꯣꯏ ꯆꯗ ꯑꯗꯨ ꯆꯥ ꯀꯅꯤ ꯌꯥꯝ ꯍꯥꯏ ꯂ ꯈꯝ ꯊ
ꯑꯗꯨ ꯉꯥ ꯉꯥꯁꯦ ꯁꯨꯝ ꯂꯥꯏꯅꯤ ꯀꯥꯏꯅ ꯍꯥꯏꯅꯕꯅꯣ
ꯎꯝ
ꯏꯁꯤꯡ ꯂꯩꯗꯤ ꯉꯥ ꯂꯩꯔꯒ ꯑꯗꯨ ꯃꯣꯏ ꯑꯗꯨꯝ ꯆꯠꯂ ꯁꯥꯟꯅ ꯂꯩꯔꯦ
ꯎ ꯏꯁꯤꯡ ꯌꯥꯥꯏꯁꯣꯡꯒꯤ ꯉꯥꯗꯤ ꯌꯥꯝ ꯆꯥꯅꯔꯅꯤ
ꯎꯝ
ꯏꯆ ꯉꯄꯥꯥꯏꯔ ꯍꯥꯏ ꯀꯔꯤꯦ
ꯂꯂꯣꯟꯕꯤ ꯂꯥꯛꯑꯒ ꯂꯧꯕꯁꯨ ꯌꯥꯎꯋꯦ ꯑꯗꯨ ꯅꯠꯇ꯭ꯔꯒꯅ ꯀꯩꯊꯦꯜ ꯗ ꯄꯣꯔꯛꯑꯒ ꯑꯗꯨꯃꯥꯏꯅ ꯇꯧꯕꯁꯨ
ꯎꯝ
ꯂꯂꯣꯟꯕꯤꯁꯤꯡꯁꯤ ꯃꯔꯨꯞ ꯑꯃ ꯎꯝ
ꯡꯒꯤꯁꯦ ꯌꯥꯝꯅ ꯀ ꯇꯧ
ꯆꯥꯗꯦꯕ ꯃꯣꯏꯗꯤ ꯃꯣꯏꯅ ꯉꯝꯅꯕ ꯂꯧꯅꯤꯡꯕꯗꯣ
ꯎꯝ ꯇꯔꯦ ꯇꯔ ꯑ ꯅꯥꯕꯗꯤꯁꯦ ꯁꯣꯠꯈ꯭ꯔꯦ ꯑꯗꯨꯅ ꯁꯁꯨ ꯂ
ꯇꯥꯟꯅꯕꯗ ꯋꯥ ꯈ ꯆ ꯁꯅꯕꯗ
ꯎꯝ
ꯂꯣꯅꯒꯤ ꯁꯥꯈꯤꯒꯤ ꯃꯌꯥꯝ
ꯏꯆꯦ ꯑꯁꯤ ꯑꯁꯤ ꯑꯍꯨꯝꯁꯨꯕ ꯂꯩ
ꯎꯝ ꯑꯣꯝ ꯁꯨꯅꯥ ꯀꯅꯤ
ꯄꯨꯡꯁꯦ ꯄꯔꯣ ꯃꯈꯥꯏ ꯇꯥꯅꯅꯕ
ꯎꯝ
ꯁꯤꯅ ꯑꯉꯥꯡ ꯇꯨꯏꯁꯟ ꯄꯖꯗ ꯍꯜꯂꯛꯂꯦ
ꯄꯨꯡꯗꯣ ꯑꯁꯦꯡꯕꯒꯤ ꯗꯤ ꯃꯥꯁꯦ ꯁꯨꯇꯤꯁꯦ ꯑꯩꯅ ꯑꯍꯨꯝ ꯑꯥꯗꯒꯤ ꯆꯠꯂꯤꯁꯦ ꯃꯥꯔꯤ ꯈꯔ ꯍꯦꯜꯂꯛꯄꯗꯗꯤ ꯑꯗꯨꯝ ꯊꯥꯕꯝꯗꯤ ꯊꯣꯛꯄꯅꯦꯕ ꯑꯗꯨ ꯃꯥꯅ ꯄꯩꯈꯥꯒꯤꯗꯣ ꯀꯔꯤꯝꯇ ꯍꯪ ꯍꯩꯇꯦꯕ ꯍꯥꯏꯗꯤ ꯄꯥꯕꯗꯤ ꯍꯩꯔꯒꯅꯦ ꯏꯕꯁꯨ
ꯎꯝ ꯎꯝ
ꯑꯝꯃꯥ ꯇꯥꯍꯩꯇꯔ꯭ꯦꯕ ꯑꯗꯣ ꯑꯉꯥꯡꯁꯤꯡꯗꯨꯒ ꯀ꯭ꯂꯥꯁꯀ ꯆꯥꯟꯅꯗꯕ ꯃꯑꯣꯡꯗ ꯇꯥꯛ ꯇꯥꯏ ꯑꯣꯖꯥꯅꯤ ꯇꯧꯔꯤꯁꯤꯡꯗꯨ ꯃꯔꯣꯜ ꯑꯃ ꯄꯦꯂꯤꯡꯗꯣ ꯃꯨꯟꯅ ꯈꯪꯗ꯭ꯔꯤꯉꯩꯗꯨꯗ ꯏꯍꯜꯂꯦ ꯑꯗꯨꯅ ꯑꯗꯨ ꯍꯩꯅꯕꯨ ꯇꯥꯛꯄꯅ ꯋꯥꯑꯦꯕ ꯎꯝ ꯃꯃꯥꯗꯨꯅꯁꯨ ꯃꯆꯥꯗꯣ ꯂꯥꯏꯛ ꯄꯥꯎ ꯌꯥꯗꯦꯅꯦ ꯌꯥꯗꯦꯅꯤ ꯅꯨꯃꯤꯗꯥꯡ ꯀꯩ ꯆꯥꯅꯔꯤꯒꯦ ꯌꯥꯗꯕꯗꯣ ꯐꯥꯖꯤꯜꯂꯒ ꯄꯩꯈꯥꯅꯤ ꯀꯨꯏꯗ꯭ꯔꯦ ꯄꯥꯍꯜꯂꯗꯤ ꯈꯔ ꯐꯩ
ꯑꯁ ꯑꯩ ꯒꯌ꯭ꯥꯟꯒ ꯑꯃ ꯇꯥꯥꯗꯦ ꯇꯥꯛꯄ ꯑꯩ ꯆꯣꯞꯇꯣꯔꯤꯕ꯭ꯔꯥ ꯀꯔꯤꯅꯣ ꯈꯪꯗꯦ
ꯑꯦꯛꯖꯥꯝꯗꯤ ꯀꯔꯝꯀꯥꯟꯗꯩ ꯍꯧꯗꯣꯏꯕ ꯑꯉꯥꯡꯒꯤꯁꯤ
ꯇꯦꯟ
ꯖꯨꯟꯒꯤ
ꯂꯨꯏꯗꯔ꯭ꯦꯅꯦ
ꯀꯨꯏꯗꯔ꯭ꯦ
ꯑꯉꯥꯡꯁꯨ ꯑꯣꯏꯕꯅꯤꯅ ꯒ꯭ꯌꯥꯟꯁꯨ ꯈꯔ ꯇꯥꯗꯕꯒꯤꯀꯣ ꯏꯆꯦ
ꯑꯗꯒꯤ ꯒꯌ꯭ꯥꯟ ꯃꯦꯟ ꯑꯃ ꯇꯥꯕ ꯑꯉꯥꯡ ꯅꯠꯇꯦ ꯃꯊꯣꯡ ꯃꯈꯨꯟ ꯅꯥꯏꯗꯩ ꯁꯥꯟꯅꯔꯒ ꯑꯗꯨꯝ ꯂꯩꯕ ꯁꯥꯟꯅꯕꯄꯣꯠ ꯇ ꯉꯥꯎꯔꯒ
ꯃꯃꯥꯒꯤ ꯁꯛꯇꯥ ꯏꯆꯥꯁꯦ ꯑꯗꯨ ꯑꯗꯥ ꯅꯨꯡꯁꯤꯔꯤꯅꯦꯅ ꯃꯆꯥꯅꯦ ꯌꯣꯛ ꯌꯣꯛꯑ ꯂꯩꯔꯣ ꯁꯦꯟꯅꯕ ꯅꯠꯇ‌ꯔ ꯏꯆꯥꯁꯦ ꯄꯣꯛꯏꯅꯦꯕ ꯑꯩꯅ ꯍꯥꯏꯕꯗꯤ ꯌꯣꯛ ꯑꯉꯥꯡꯁꯦ
ꯑꯣ
ꯃꯆꯥꯁꯦ ꯄꯣꯛꯄꯒꯤ ꯁꯦꯟꯅꯕꯗꯣ ꯅꯠꯇ꯭ꯔꯦꯕ ꯌꯣꯛꯑ ꯂꯩꯔꯦꯕ ꯌꯣꯛ ꯄꯗꯤ ꯈꯪꯉꯤꯗꯅ ꯑꯗꯣ ꯃꯆꯥ ꯅꯨꯡꯁꯤꯔꯦꯅ ꯃꯆꯥ ꯍꯥꯇꯣꯛꯄꯗꯣ
ꯍꯧꯖꯤꯛ ꯀꯟ ꯑꯉꯥꯡ ꯑꫭꯏꯃꯜꯂꯤꯅꯦ
ꯁꯦꯟꯅꯕ ꯅꯠꯇꯕ ꯌꯣꯛꯑꯒ ꯊꯝꯕ ꯃꯆꯥꯁꯦ
ꯊꯕꯛ ꯌꯥꯝ ꯆꯤꯟꯕꯁꯨ ꯅꯠꯇꯦ ꯑꯉꯥꯡꯗꯨꯕꯨꯗ ꯈꯨꯇꯪꯗꯤ
ꯑꯩꯕꯨ ꯂꯥꯏ ꯅꯠꯇꯦ ꯑꯩꯅ ꯂꯣꯏ ꯍꯩꯍꯟ ꯌꯥꯕ꯭ꯔꯥ
ꯃꯥꯅꯤ
ꯑꯩꯅ ꯄꯨꯡ ꯑꯅꯤ ꯑꯍꯨꯝꯈꯛ ꯂꯣꯏꯅꯕꯁꯤꯗ ꯄꯨꯡ ꯑꯅꯤ ꯑꯍꯨꯝꯕ ꯅꯠꯇꯦ ꯄꯨꯡ ꯑꯅꯤꯃꯨꯛꯈꯛ ꯂꯣꯏꯅꯕꯁꯤꯗ ꯑꯩꯅ ꯂꯣꯏ ꯍꯩꯍꯟ ꯉꯝꯄꯣꯟꯇꯦꯕ
ꯑꯗꯨ ꯄꯥꯍꯟꯕ ꯁꯦꯟꯅꯕ ꯍꯥꯏꯁꯤꯗꯤ ꯃꯆꯥꯅꯤ ꯃꯣꯏꯒꯤ ꯃꯊꯧꯅꯦꯕ
ꯍꯣꯝꯋꯥꯛ ꯄꯤꯔꯝꯃꯦꯅ ꯍꯣꯝꯋꯥꯛꯇꯨꯈꯛ ꯑꯗꯨꯝ ꯇꯧꯍꯜꯂ ꯇꯣꯛꯑꯦ ꯍꯣꯝꯋꯥꯛ ꯄꯤꯔꯝꯃꯤꯗꯨ ꯀꯩꯒꯤ ꯑꯥꯔꯊꯅꯣꯗꯨꯗꯤ ꯈꯪꯗꯦꯕ ꯑꯩ ꯑꯁ ꯈꯣꯏꯗꯧꯒ ꯁꯥꯎꯅꯤꯡꯆꯥꯠꯅꯤꯗ ꯑꯩ ꯌꯥꯝ
ꯇꯉꯔꯤꯉꯩ ꯑꯗꯨꯝ ꯇꯧꯉꯜꯂꯒ ꯊꯝꯗ ꯅꯠꯇ꯭ꯔꯔꯤꯁꯦ ꯖꯣꯇꯁꯟꯗꯛꯇ ꯇꯧꯔꯗꯤ ꯀꯩ ꯀꯥꯟꯅꯔꯤꯅꯣꯕ
ꯎꯝ ꯑꯉꯥꯎꯕꯤꯅꯤ ꯄꯨꯔꯥ ꯑꯉꯥꯎꯕꯤ
ꯑꯗꯣ ꯏꯆꯦ ꯃꯄꯥꯁꯎ ꯉꯥꯡꯗꯖꯥꯠꯂꯣ ꯈꯔ
ꯈꯪꯗꯦꯗ ꯃꯄꯥꯁꯨ ꯃꯄꯥꯥꯏ ꯊꯣꯛꯄ ꯃꯆꯥꯁꯨ ꯃꯆꯥꯥꯏ ꯊꯣꯛꯄ ꯃꯃꯥꯁꯨ ꯃꯃꯥꯏ ꯊꯣꯛꯄ ꯃꯣꯏ ꯇꯧꯔ ꯂꯩꯁꯦ ꯃꯥꯏ ꯃꯥꯏ ꯊꯣꯛꯄ ꯇꯧꯅꯤꯡ ꯇꯧꯅꯤꯡꯕ ꯉꯥꯎꯔꯤ ꯐꯩꯔꯤ ꯇꯧ ꯇꯧꯔ
ꯁꯤ ꯑꯗꯣ ꯎꯝ ꯁꯤ ꯂꯣꯏꯔꯒ ꯇꯣꯛꯑꯁꯦꯀꯣ ꯏꯆꯦ
ꯑꯥ ꯁ ꯇꯣꯛꯑꯁꯦ ꯉꯥꯛꯇꯪ ꯄꯣꯊꯥꯅ
ꯑ ꯉꯥꯇꯪ ꯂꯩꯔꯛꯑꯒ ꯍꯣꯔꯦꯟ ꯍꯂꯛꯄꯩꯗꯣ ꯆꯖꯥ ꯃꯥꯡꯗ ꯑꯃꯨꯛ ꯇꯧꯔꯕ ꯁ ꯂꯣꯏꯁꯤꯜꯂꯁꯤ
ꯅꯥꯁꯤꯅ ꯁꯤꯗ
ꯍꯣꯏ ꯍꯣꯏ ꯏꯆꯦ ꯊꯝꯃꯒꯦ
ꯍꯣꯏ ꯍꯣꯏ